ꯑꯣ
ꯇꯥꯏꯌꯦ ꯁꯀꯩꯅꯣ ꯌꯥꯝ ꯇꯞꯄꯅꯦ ꯐꯣꯟ ꯇꯧꯔꯛꯑꯣ ꯍꯥꯏꯔꯒ
ꯑꯁ ꯇꯧꯔꯛꯑꯣ ꯍꯥꯏꯕꯗꯣ ꯇꯧꯕ ꯌꯥꯗꯕ
ꯑꯣ
ꯑꯗꯨꯒꯤꯅꯦ
ꯅ ꯅꯨꯡꯉꯥꯏꯇꯕ꯭ꯔꯣ ꯀꯩ ꯍꯥꯏꯕ ꯅꯦ ꯅꯨꯡꯉꯥꯏꯇꯕ꯭ꯔꯣ
ꯅꯨꯡꯉꯥꯏꯇꯕ ꯃꯥꯜꯂꯦ ꯍꯣꯏ
ꯑꯝ
ꯀꯩꯗꯧꯔꯤꯅꯣ
ꯑꯁ ꯐꯣꯟ ꯌꯦꯡꯉꯒ ꯂꯩꯔꯝꯕꯅꯦ ꯑꯗꯣ ꯋꯥꯔꯤ ꯁꯥꯁꯦꯔꯥꯅ ꯈꯜꯂꯒ ꯅꯪꯉꯣꯟꯗ ꯇꯧꯔꯛꯄꯅꯦꯕ
ꯑ ꯑꯁ ꯑꯩꯁꯨ ꯍꯧꯖꯤꯛ ꯑꯉꯥꯡ ꯇꯨꯝꯃꯦꯕꯀꯣ ꯍꯧꯖꯤꯛ ꯅꯠꯇ꯭ꯔꯗꯤ ꯑꯩꯁꯨ ꯃꯇꯝ ꯐꯪꯗꯦꯕ ꯍꯧꯖꯤꯛꯇꯤ ꯈꯔ ꯋꯥꯏ ꯁꯪ ꯈꯪꯉꯦ ꯑꯩꯁꯨ ꯕꯦꯛ ꯁꯦꯝꯂꯤꯕꯅꯦ
ꯑꯣ ꯑꯣ ꯑꯣ ꯑꯩꯁꯨ ꯍꯧꯔꯁꯦꯔꯥ ꯈꯟ ꯊꯂꯅꯦ ꯎꯝ
ꯕꯦꯡꯂꯣ
ꯍꯣꯏ
ꯇꯧꯔꯨꯅꯦ
ꯑꯁ ꯌꯥꯝꯅ ꯀꯥꯟꯅꯕꯅꯦ ꯑꯩꯈꯣꯏꯒꯤ
ꯌꯣꯟꯐꯝꯕꯨ ꯂꯩꯕ꯭ꯔꯣꯅꯦ ꯂꯩ
ꯅꯪꯗꯦꯗ ꯍꯩꯕꯣ ꯍꯥꯏꯔꯗꯤ ꯑꯣꯗꯔ ꯃꯌꯥꯝ ꯂꯥꯛꯀꯅꯤꯅꯦ
ꯑꯣꯝ
ꯃꯆꯨ ꯃꯆꯨ ꯐꯖ ꯐꯖꯕ ꯊꯥꯒꯠꯂꯣ ꯅꯪꯒꯤ ꯏꯁꯇꯦꯇꯁꯇ ꯣ
ꯑꯩꯒꯤ ꯀꯟꯇꯦꯛꯁꯤꯡꯁꯨ ꯄꯩꯁꯥ ꯄꯥꯏꯗꯕ ꯃꯤ ꯉꯥꯛꯇ
ꯈꯜꯂꯣ ꯈꯜꯂꯨ ꯄꯩꯁꯥ ꯄꯩꯁꯥ ꯄꯥꯏꯕ ꯃꯤ ꯈꯜꯂꯒ
ꯈꯜꯂꯁꯦꯔꯥ ꯈꯪꯗꯔꯗ ꯏꯁꯤꯡꯁꯦ ꯀꯃ ꯀꯅꯥ ꯄꯩꯁꯥ ꯈꯔ ꯄꯥꯏꯒꯦ ꯐꯣꯟ ꯅꯝꯕꯔ ꯄꯤꯌꯣ ꯍꯥꯏꯅꯕ
ꯑ
ꯑꯗꯨ ꯇ ꯑꯗꯨ ꯇꯧꯕꯅ ꯐꯔꯦ
ꯏꯅꯥꯎ ꯅꯨꯄꯤꯗꯤ ꯁ꯭ꯀꯨꯜ ꯆꯠꯈ꯭ꯔꯦ
ꯑ ꯆꯠꯈꯤꯕꯅꯦ
ꯎꯝ ꯑꯩꯒꯤ ꯑꯩ ꯉꯥꯡꯕꯁꯤꯕꯨ ꯁꯦꯡꯅꯗꯤ ꯇꯥꯕ꯭ꯔꯣ
ꯍꯣꯏ ꯇꯥꯏꯌꯦ ꯑꯩꯒꯤ ꯐꯖꯅ ꯇꯥꯗꯕ꯭ꯔꯣ
ꯃꯅꯥꯛ ꯃꯅꯥꯛꯇ
ꯑꯣ ꯍꯟꯗꯛ ꯍꯟꯗꯛ ꯁꯦ ꯑꯩꯈꯣꯏꯁꯦ ꯅꯦꯠ ꯅꯨꯡꯉꯥꯏꯇꯕ ꯑ ꯑꯁ꯭ꯋꯥꯏꯗ ꯅꯦꯠ ꯅꯨꯡꯉꯥꯏꯇꯦꯕ ꯐꯣꯟ ꯌꯦꯡ
ꯅꯣꯏ ꯅꯣꯏ ꯅꯣꯏ ꯔꯣꯝꯗꯥ ꯌꯨꯝ ꯊꯥꯕꯗꯣ ꯑꯗꯨ ꯈꯔ ꯇꯣꯛꯈ꯭ꯔꯕ꯭ꯔꯣ ꯂꯣꯏꯈ꯭ꯔꯕ꯭ꯔꯣ
ꯑꯁꯥꯔꯤꯗꯁꯦ ꯍꯧꯖꯤꯛꯁꯨ ꯇꯧꯔꯤ ꯑꯃꯨꯛ ꯋꯥꯔꯤ ꯁꯥꯟꯅꯔꯒꯦꯗ ꯐꯣꯟ ꯇꯧꯒꯦ ꯍꯥꯏꯔꯒ ꯑꯃꯨꯛ ꯇꯧꯕ ꯍꯧꯔꯦ
ꯎ ꯁꯤ ꯃꯈꯣꯟꯁꯦ ꯀꯌꯥ ꯇꯥꯗꯕꯒꯨꯝ ꯇꯧꯕ ꯑꯗꯨꯅꯅꯤꯗ
ꯎꯝ ꯇꯥꯔꯅꯤ ꯍ
ꯋꯥꯔꯤ ꯁꯥꯟꯅꯕ ꯃꯇꯝ ꯂꯩꯇꯕꯒꯤꯀꯣ ꯁꯥꯟꯅꯗ꯭ꯔꯦ ꯍꯥꯏꯕ ꯅꯍꯥꯟ ꯏꯕꯥꯅꯤ ꯁꯥꯟꯅꯕꯗꯣ ꯑꯗꯨꯅ ꯂꯣꯏꯔꯦꯔꯤꯕ ꯏꯃꯥꯟꯅꯕꯤ ꯇꯧ ꯎꯝ ꯏꯃꯥꯟꯅꯕꯤ ꯇꯧꯔꯛ ꯑꯦ ꯑꯗꯨꯒ ꯋꯥꯔꯤ ꯁꯥꯟꯅꯩꯌꯦ
ꯎꯝ
ꯑꯗꯨꯒ ꯑꯍꯨꯝ ꯃꯔꯤ ꯗꯤ ꯁꯥꯟꯅꯔꯝꯒꯅꯤ ꯑꯗꯨꯒꯤ ꯃꯇꯨꯡꯗꯗꯤ ꯇꯧꯗ꯭ꯔꯦꯗ ꯀꯨꯏꯔꯦ ꯇꯧꯗꯕ
ꯑꯩꯁꯨ ꯑꯦꯛꯖꯥꯝ ꯂꯩꯕꯅꯤꯅ ꯁꯥꯟꯅꯕꯅ ꯁꯪꯗꯦꯗ
ꯑꯦ ꯑꯦꯛꯖꯥꯝ ꯍꯥꯏꯔꯒꯅ ꯑꯦꯛꯖꯥꯝꯗꯣ ꯎ ꯀꯩꯗꯧꯉꯥꯏ ꯂꯣꯏꯗꯣꯏꯅꯣ
ꯂꯣꯏꯔꯦꯗ
ꯂꯣꯏꯔꯦ ꯑꯗꯨꯗꯤ ꯀꯩ ꯀꯩꯗꯧꯉ ꯌꯨꯝ ꯆꯠꯀꯗꯧꯕ ꯌꯨꯝ ꯌꯨꯝ ꯆꯠꯂꯗꯤꯅꯦ ꯑꯩ ꯑꯪ ꯌꯨꯝ ꯆꯠꯂꯗꯤ ꯅꯕꯣꯛꯀꯤ ꯎ ꯕꯦꯛ ꯃꯆꯥ ꯑꯃ ꯑꯩꯅ ꯂꯣꯜꯂꯦꯕꯀꯣ
ꯑꯥ
ꯑꯗꯨ ꯑꯗꯨꯁꯨ ꯈꯔ ꯊꯥꯕꯤꯒꯦ ꯇꯧꯕ
ꯑꯣ ꯍꯣꯏ ꯍꯣꯏ
ꯇꯨꯁ
ꯀꯩꯗꯧꯔꯒꯦ ꯑꯁ ꯀꯩꯅꯣ ꯆꯠꯈ꯭ꯔꯣ ꯍꯥꯏꯌꯣ ꯂꯥꯛꯀꯅꯣ ꯍꯥꯏꯌꯣ ꯑꯁ ꯑꯁ
ꯇꯥꯕ꯭ꯔꯣ
ꯌꯥꯗꯦ ꯌꯥꯗꯦ ꯑꯗꯣ ꯌꯥꯗꯦ
ꯈꯪꯗꯦꯅꯦ ꯑꯉꯥꯡꯁꯤꯡꯗꯤ ꯈꯪꯗꯕꯅꯤꯅ ꯇꯥꯕ꯭ꯔꯣ
ꯀꯥꯏ ꯇꯥꯏ ꯇꯥꯢꯌꯦ ꯂꯥꯡ
ꯍꯥꯏꯗꯤ ꯍꯥꯏꯕꯅꯦꯕ ꯎꯝ ꯑꯃ ꯑꯃ ꯑꯃꯨꯛ ꯋꯥꯠꯂꯤꯌꯦ ꯑꯃ ꯋꯥꯏ ꯑꯌꯥꯝꯕꯗꯣ ꯅꯥꯎꯅꯨꯄꯥꯗꯨ ꯂꯥꯛꯇ꯭ꯔꯤꯌꯦ ꯑꯗꯨ ꯂꯥꯛꯑꯗꯤ ꯑꯁ ꯅꯦꯠꯋꯥꯛꯁꯦ ꯅꯨꯡꯉꯥꯏꯗꯕ ꯃꯥꯜꯂꯦꯅꯦ ꯍꯧꯖꯤꯛ ꯋꯥꯔꯤ ꯍꯦꯛ ꯍꯧ ꯁꯥꯟꯅꯕ ꯍꯧꯔꯒ
ꯑꯁ ꯅꯦꯋꯥꯛ ꯅꯨꯡꯉꯥꯏꯇꯦ ꯅꯪ ꯅꯣꯏꯔꯣꯝꯗ ꯑꯣꯏꯕ꯭ꯔꯥ ꯑꯩꯈꯣꯏꯗ ꯑꯣꯏꯕ